ꯑꯗꯨ ꯃꯂ ꯀꯩꯅꯣ ꯅꯅꯨ ꯈꯪꯗ꯭ꯔꯦꯗ ꯄꯔꯤꯄꯌꯔꯤꯡꯈ ꯍꯦꯛꯊꯔꯛ ꯏ ꯀꯃꯥꯏꯅ ꯇꯧꯕꯖꯥꯠꯅꯣ ꯇꯥꯕ꯭ꯔꯣ
ꯅꯣꯏ ꯀꯩꯊꯦꯜ ꯆꯠꯂꯒ ꯀꯔꯤ ꯀꯔꯤ ꯈꯅꯥꯒ ꯂꯥꯛꯀꯦ ꯁ꯭ꯀꯨꯜ ꯆꯠꯠꯇꯗꯣ
ꯑꯣ ꯉ ꯉꯁꯤꯁ ꯀꯩꯀꯩꯅꯣ ꯌꯥꯝꯅ ꯁꯦꯝꯃꯦ ꯑꯗꯨꯒꯅꯦ ꯁꯤꯡꯖꯨꯁꯨ ꯆꯥꯔꯨꯏꯌꯦ ꯍꯁꯤꯡꯖ
ꯎꯁꯤꯡ
ꯁꯤꯡꯒꯔꯥꯁꯨ ꯆꯥꯏꯌꯦ ꯁꯤꯡꯒ꯭ꯔꯥ ꯃꯅꯨꯡꯗ ꯌꯦꯟ ꯍꯥꯞꯄꯗꯣ ꯌꯦꯟꯒꯤ ꯁꯤꯡꯒꯔꯥꯗ
ꯌꯦꯟꯒꯤꯁꯤꯡ ꯈꯔ ꯂꯩꯕ꯭ꯔꯅꯦ
ꯃꯌꯦꯟꯒꯤ ꯁꯤꯡꯒ꯭ꯔꯥ ꯂꯩꯔꯤꯗꯨꯗꯤ ꯈꯪꯗꯕ꯭ꯔꯣ
ꯀꯔꯤꯅꯣꯅꯦ ꯌꯥꯅꯤꯡꯉꯦ ꯁꯤꯡꯒ꯭ꯔꯥ ꯍꯥꯏꯁꯤꯕꯣ
ꯌꯦꯟꯒꯤ ꯁꯤꯡꯒ꯭ꯔꯥ ꯍꯥꯏꯕꯗꯤꯅꯦ ꯆꯤꯛꯀꯟ ꯁꯃꯣꯁꯥꯗꯣ ꯑꯗꯨꯗꯣ ꯈꯪꯕ꯭ꯔꯥ ꯑꯂꯨ ꯁꯤꯡꯒꯥꯔ ꯌꯦꯟ ꯁꯤꯡꯒꯔ ꯉꯁꯤ ꯆꯥꯕꯗꯣ ꯌꯥꯝ ꯍꯥꯎ ꯋꯥꯟꯗ ꯑꯃꯈꯛ ꯇꯥꯕ꯭ꯔꯣ ꯇꯥꯔꯕꯣ
ꯀꯥꯏꯥꯏ
ꯇꯥꯕ꯭ꯔꯣ ꯇꯥꯕ꯭ꯔꯣ ꯇꯥꯕ꯭ꯔꯣ ꯇꯥꯕ꯭ꯔꯣ ꯀꯩꯒꯤꯅꯣ ꯋꯥ ꯈꯨꯝꯗ꯭ꯔꯤꯗꯤ
ꯄꯠꯇ꯭ꯔꯒ
ꯑꯣ ꯅꯪ ꯑꯗꯨꯣ ꯉ ꯇꯥꯏ ꯇꯥꯏꯌꯦ ꯇꯥꯏꯌꯦꯅ ꯍꯥꯏꯕꯗꯣ ꯑꯥꯗꯒꯤ ꯍꯥꯏꯔꯛꯄ ꯃꯥꯜꯂꯦ
ꯑꯥꯒꯤ ꯑꯣꯏꯒꯦꯔꯥ ꯌꯨꯝꯗꯒꯤ ꯑꯣꯏꯒꯦꯔꯥ ꯇꯥꯕꯒꯤ ꯇꯥꯛꯑꯦ ꯈꯣꯃꯤꯁꯤ ꯁꯤꯗꯤ
ꯑꯗꯣ ꯅꯪ ꯐꯣꯟ ꯇꯣꯉꯥꯟ ꯅꯪ ꯇꯣꯉꯥꯟꯅ ꯂꯩꯕꯒꯤ ꯑꯣꯏꯔꯝꯅꯤ ꯁꯤꯅꯤ ꯑꯩꯅ ꯍꯥꯏꯅꯤꯡꯉꯤꯁꯦ
ꯎꯝ
ꯅꯠꯇꯦ
ꯅꯠꯇꯦ ꯅꯠꯇꯦ
ꯉꯁꯤꯗꯣ ꯌꯦꯟ ꯌꯦꯟꯒꯤ ꯁꯤꯡꯒ꯭ꯔꯥ ꯆꯥꯕꯗꯣ ꯈꯍꯥꯎ ꯑꯃ ꯌꯥꯝ ꯍꯥꯎꯋꯦ ꯑꯃꯈꯛꯇꯪꯅ ꯀꯣꯟꯅꯗ꯭ꯔꯦ ꯑꯩꯈꯣꯏꯁꯦ ꯃꯤ ꯑꯍꯨꯝ ꯃꯤ ꯍꯨꯝꯅ ꯆꯥꯕꯅꯦꯕꯀꯣ ꯑꯗꯨ ꯀꯣꯟꯅꯗ꯭ꯔꯦꯕ ꯃꯉꯥ ꯈꯛꯇꯪ ꯍꯥꯜꯂꯦꯕꯀꯣ ꯃꯣꯏ
ꯎꯝ
ꯄꯤꯡꯀꯣꯠ ꯑꯃꯗ ꯑꯗꯣ ꯃꯉꯥ ꯈꯛꯇꯪ ꯍꯥꯟꯕꯅꯦ ꯅꯤꯕꯨꯗꯤ ꯑꯅꯤ ꯆꯥꯔꯦ ꯑꯗꯨꯒ ꯏꯃꯥꯟꯅꯕꯤ ꯑꯃꯁꯨ ꯑꯅꯤ ꯆꯥꯔꯦ ꯑꯗꯣ ꯑꯃꯗꯨꯒꯤ ꯑꯃꯈꯛꯇꯪ ꯆꯥꯔꯦ ꯑꯗꯨꯒ ꯀꯣꯟꯅ ꯐꯥꯠꯇ꯭ꯔꯦꯅ ꯂꯧꯁꯦꯅ ꯑꯃꯨꯛꯀ ꯍꯥꯏꯔꯒꯅꯦ ꯂꯣꯏꯁꯤꯟꯈ꯭ꯔꯦꯅ ꯍꯥꯏꯔꯛꯄ ꯀꯥꯟꯗ ꯊꯃꯣꯏꯗꯤ ꯀꯌꯥ ꯀꯥꯏꯔꯦ ꯌꯥꯝꯅ ꯍꯥꯎꯋꯦ ꯃꯄ ꯃꯄꯥꯟꯒꯤꯗꯣ ꯒ꯭ꯔꯦꯝ ꯒ꯭ꯔꯦꯝ ꯒ꯭ꯔꯦꯝ ꯀ ꯂꯥꯎꯔꯒꯅꯦ ꯌꯥꯝ ꯍꯥꯎ ꯋꯥꯅ ꯉꯁꯤꯗꯣ ꯂꯨꯝꯐꯨ ꯂꯨꯝꯐꯨ ꯇꯧꯔꯒ ꯑꯁ ꯂꯩ ꯂꯩ ꯄꯣꯛꯀꯦꯠ ꯄꯣꯛꯀꯦꯠ ꯇꯧ ꯇꯧꯗꯅꯅꯦ ꯍꯨꯍꯥ ꯍꯨꯍꯥ ꯀꯥꯝꯃꯒ ꯆꯥꯕꯅꯦ ꯑꯗꯨꯕꯨ ꯀꯌꯥꯗꯤ ꯍꯥꯎꯈ꯭ꯔꯦ
ꯀꯅꯥ ꯀꯅꯥ ꯈꯣꯏꯖ ꯆꯥꯒꯦꯅꯦ
ꯀꯅꯥ ꯀꯅꯥ ꯑꯩꯈꯣꯏꯗ ꯆ ꯀꯅꯥ ꯃꯤ ꯑꯃ ꯑꯩꯈꯣꯏꯗ ꯈꯛꯇꯪꯅꯦ ꯆꯥꯕ
ꯅꯠꯇ ꯀꯔꯝ ꯀꯔꯝꯕ ꯍꯣꯇꯦꯜꯗ ꯆꯥꯒꯦ ꯍꯥꯏꯕ
ꯑꯣ ꯅꯍꯥꯟ ꯑꯩꯈꯣꯏ ꯏꯃꯥꯟꯅꯕꯤꯒ ꯑꯩꯈꯣꯏ ꯍꯨꯝ ꯆꯥꯕꯗꯣ ꯑꯍꯥꯟꯕꯒꯤꯗꯣ ꯅꯠꯇꯕ ꯑꯅꯤ ꯁꯨꯕꯒꯤꯗꯣ
ꯑꯩꯈꯣꯏ ꯑꯩꯈꯣꯏ
ꯑꯩꯈꯣꯏ ꯏꯃꯥꯟꯅꯕꯤ ꯑꯃꯅꯦ ꯅꯪꯅꯦ ꯑꯩꯈꯣꯏ ꯑꯍꯨꯝ ꯃꯐꯝ ꯑꯅꯤ ꯆꯥꯏꯗꯅ ꯅꯤꯡꯁꯤꯡꯕ꯭ꯔꯥ ꯑꯅꯤꯁꯨꯕ ꯃꯐꯝꯗꯣ ꯑꯗꯨꯗ ꯆꯥꯕ
ꯑꯗꯨꯗ ꯌꯦꯟꯒꯤ ꯌꯦꯟꯒꯤ ꯁꯃꯣꯁꯥꯁꯨ ꯌꯥꯎꯋꯦꯕ ꯑꯗꯣ ꯄꯥꯛ ꯄꯥꯛꯅ ꯍꯦꯛ ꯐꯪꯒꯟꯗꯦ ꯑꯗꯨ ꯅꯍꯥꯟꯃꯨꯛ ꯆꯥꯕꯗꯗꯤ ꯀꯌꯥ ꯀꯌꯥ ꯑꯣꯏꯗꯦ ꯗꯦꯕ ꯀꯧꯕꯣ
ꯀꯌꯥ ꯍꯥꯎꯕ ꯑꯣꯏꯗꯦ ꯑꯗꯣ ꯉꯁꯤꯒꯤꯗꯣ ꯌꯥꯝ ꯍꯥꯎ ꯋꯥꯂ ꯆꯥꯅꯤꯡ ꯆꯥꯅꯤꯡꯅ ꯑꯃꯨꯛꯀ ꯆꯥ ꯐꯪꯗ꯭ꯔꯦ
ꯃꯊꯪ ꯃꯊꯪ ꯑꯃꯨꯛ ꯆꯥꯔꯨꯔꯁꯦ
ꯍꯣꯏ ꯆꯥꯔꯨꯁꯦ ꯌꯥꯝ ꯍꯥꯎꯋꯦꯉꯣ ꯉꯁꯤꯒꯤꯗꯣ ꯌꯥꯝ ꯍꯥꯎꯋꯦ ꯀꯥꯎ ꯉꯝꯗꯦ ꯇꯔꯥ ꯑꯣꯏꯔꯁꯨ ꯆꯥ ꯉꯝꯅꯤ ꯉꯁꯤꯒꯤꯗꯨꯗꯤ
ꯅꯣꯏ ꯃꯤ ꯀꯌꯥꯅꯣ ꯆꯠꯄꯁꯤꯡꯁꯦ
ꯉꯁꯤ ꯑꯩꯈꯣꯏ ꯃꯤ ꯑꯍꯨꯝ ꯑꯩꯈꯣꯏ ꯌꯦꯡꯁꯤꯟꯕ ꯅꯨꯄꯤꯗꯣ
ꯑꯩ
ꯌꯦꯡꯁꯤꯟꯕ ꯅꯨꯄꯤꯗꯣ
ꯈꯪꯕ꯭ꯔꯥ ꯌꯦꯡꯁꯤ ꯆꯤꯟꯕ ꯅꯨꯄꯤꯗꯨꯅꯦ ꯑꯩꯅꯦ ꯏꯃꯥꯟꯅꯕꯤꯗꯨꯅꯦ ꯑꯩꯈꯣꯏ ꯑꯍꯨꯝ ꯆꯥꯔꯨꯕ
ꯎꯝ
ꯑꯗꯣ ꯁꯤ ꯌꯥꯝ ꯍꯥꯎꯋꯤ ꯌꯥꯝ ꯍꯥꯎꯋꯤ ꯉꯁꯤꯒꯤꯗꯤ ꯍꯥꯏꯅꯤꯉꯥꯏ ꯂꯩꯇ꯭ꯔꯦ ꯌꯥꯝ ꯍꯥꯎꯋꯤ
ꯅꯍꯥꯟ ꯃꯨꯛ ꯆꯥꯕꯒ ꯃꯥꯟꯅꯗꯦ ꯉꯁꯤ ꯆꯥꯕꯗꯣ ꯑꯩꯅ ꯑꯍꯥꯟꯕ ꯆꯥꯈꯤꯕ ꯆꯥꯕ ꯐꯪꯈꯤꯕ ꯌꯦꯟꯒꯤ ꯁꯃꯣꯁꯥꯗꯣ ꯑꯗꯨꯒꯤ ꯃꯍꯥꯎꯒ ꯃꯥꯟꯕꯣꯟꯗ ꯇꯥꯔꯕꯣ ꯇꯥꯔꯕꯣ
ꯇꯥꯃꯦ ꯇꯥꯄꯩ ꯍꯥꯏꯔꯗꯤ
ꯅꯀꯣꯟ ꯍꯦꯛ ꯍꯦꯛ ꯅꯀꯣꯟ ꯍꯦꯛ ꯍꯦꯛ ꯃꯥꯡꯉꯤ ꯀꯩꯗꯧꯔꯤꯅꯣ ꯅꯪ ꯀꯥꯏ ꯃꯥꯡꯉꯤꯅꯣ
ꯑꯦ ꯈꯨꯝꯅꯤꯡꯉꯥꯏ ꯃꯇꯝ ꯄꯤꯗꯅ ꯇꯥꯕ꯭ꯔꯣ ꯇꯥꯕ꯭ꯔꯣ ꯍꯥꯏꯔꯗꯤ
ꯑꯁ ꯈꯨꯝꯅꯤꯡꯉꯥꯏ ꯃꯇꯝꯃꯤ ꯌꯥꯝ ꯄꯤꯌꯦꯀꯣ
ꯅꯪꯅ ꯇꯞꯄꯩ ꯑꯣꯏꯔꯝꯅꯤꯗ ꯅꯠꯇ꯭ꯔꯒꯅ ꯈꯨꯝꯅꯤꯡꯗꯕꯩꯔꯣ
ꯎꯝ ꯑꯣ ꯐꯣꯟ ꯇꯧꯕꯁꯨ ꯇꯞ ꯇꯞꯅ ꯒ꯭ꯌꯥꯟ ꯇꯥꯅ ꯉꯥꯡꯒꯗꯕꯅꯤꯅꯦ ꯎꯝ
ꯁꯨ ꯆꯨꯝꯃꯤꯕ ꯆꯨꯝꯕꯒꯤ ꯁꯔꯨꯛꯁꯦ ꯅꯪ ꯑꯣꯏꯔꯣ ꯅꯠꯇꯦ ꯅꯠꯇꯦ ꯉꯝꯕꯩ ꯁꯔꯨꯛꯁꯦ ꯅꯪ ꯑꯣꯏ
ꯑꯉꯥꯡꯁꯤꯡꯒꯤꯦ ꯍꯅꯕꯤ ꯇꯧꯔꯒꯅꯣ
ꯑꯗꯨꯕꯨꯗꯤ ꯑꯩꯗꯤ ꯑꯉꯥꯡꯅꯤꯅ ꯍ ꯗꯗꯥꯛ ꯇꯧꯒꯦ ꯍꯥ
ꯀꯧꯗ ꯀꯧꯔꯣꯏꯒꯦꯔꯥ ꯑꯩꯗꯤ ꯀꯩꯁꯨ ꯀꯥꯏꯗꯦ
ꯇꯧꯒꯦꯀꯣ ꯑꯗꯩꯗꯤ
ꯎꯝ
ꯗꯗꯥ ꯗꯇꯣꯟ
ꯐꯕꯤꯒꯥ
ꯗꯇ ꯇꯕꯣ ꯈꯕꯤꯕꯤ ꯌꯦ ꯇ ꯂꯉꯣ
ꯍ
ꯇꯣꯟ
ꯎꯝ ꯍꯌꯦꯡꯗꯤ ꯍꯌꯦꯡ ꯍꯌꯦꯡꯒꯤ ꯄ꯭ꯂꯥꯟꯗꯤ
ꯍꯌꯦꯡ ꯀꯩꯝ ꯇꯧꯔꯣꯏ ꯍꯌꯦꯡ ꯌꯨꯝꯗ ꯁꯨꯝꯂꯩꯅꯤ ꯌꯨꯝꯗ ꯌꯨꯝ ꯁꯦꯡꯗꯅ ꯈꯣꯠꯇꯅ ꯂꯩꯔꯗꯣꯏꯅꯦ
ꯍꯟꯗꯁꯨ ꯌꯥꯝ ꯅꯨꯡꯉꯥꯏ ꯑꯩ ꯑꯩꯗꯤ ꯕꯣꯔꯤꯡ ꯑꯃꯨꯛ ꯆꯨꯗꯔꯦꯅꯦ ꯌꯨꯝꯗꯪ ꯂꯩꯕꯁꯦ ꯃꯩꯅ ꯃꯔꯥꯡ ꯀꯥꯏꯅ ꯂꯥꯛꯇꯕꯅꯦ ꯅꯪꯒꯤꯅꯦ ꯋꯥꯥꯛꯅꯁꯨ ꯇꯥꯕ꯭ꯔꯣ